ꯍꯜꯂꯣ
ꯇꯥꯕ꯭ꯔꯣ
ꯍꯜꯂꯣ ꯑꯣ ꯇꯥꯔꯦ ꯇꯥꯔꯦ ꯇꯥꯗꯕꯅꯤꯅꯦ ꯍꯥꯟꯅ ꯀꯔꯤꯁꯨ ꯇꯧꯗꯦ ꯆꯥꯛ ꯌꯦꯟꯁꯥꯡ ꯍꯣꯏ ꯅꯨꯡꯉꯥꯏꯔꯤꯌꯦ ꯅꯪꯗꯤ
ꯑꯁ ꯑꯩꯗꯣ ꯅꯪꯒꯤ ꯈꯨꯣꯟꯖꯦꯜ ꯇꯥꯗꯕꯗ ꯑꯩ ꯄꯥꯈꯠꯂꯤꯅꯦ
ꯑꯩꯁꯨ ꯇꯥꯗꯕꯅꯤꯅꯦ ꯍꯥꯟꯅ ꯑꯩꯁꯨ ꯄꯥꯈꯠꯂꯦ ꯁꯨꯃꯥꯏ ꯍꯦꯛ ꯍꯦꯛ
ꯑꯣ
ꯍꯣꯏ ꯇꯥꯔꯦ ꯑꯩꯁꯨ ꯍꯧꯖꯤꯛꯇꯤ ꯀꯃꯥꯏ ꯀꯃꯥꯏ ꯇꯧꯔꯤꯒꯦ ꯍꯟꯗꯛꯁꯤꯕꯣ
ꯑꯁ ꯑꯗꯨꯝ ꯍꯤꯡꯂꯤ ꯍꯥꯏꯅ ꯍꯤꯡꯂꯤꯗ
ꯅꯣꯡꯅꯤꯡꯉꯤꯗ ꯅꯪꯁꯨ ꯑꯩꯒ ꯑꯩꯁꯨꯨ ꯑꯗꯨꯅꯤꯗ ꯑꯗꯨꯝ ꯍꯤꯡꯂꯤ ꯍꯥꯏꯕ ꯇꯥꯔꯦꯅꯦ ꯊꯕꯛꯁꯨ ꯇꯧꯗꯕꯅꯤꯅꯀꯣ
ꯍꯣꯢꯅꯦ
ꯎ ꯋꯥꯏꯑꯦ ꯍꯥꯏꯅꯤꯡꯉꯥꯏꯁꯨ ꯈꯪꯗ꯭ꯔꯦ
ꯎꯝ ꯋꯥꯅꯤꯡꯉꯥꯏꯁꯨ ꯂꯩꯇ꯭ꯔꯦ ꯅꯨꯡꯉꯥꯏꯅꯤꯡꯉꯥꯏꯁꯨ ꯂꯩꯇ꯭ꯔꯦ
ꯍꯣꯏ ꯑꯩꯗꯤ ꯀꯔꯤꯁꯨ ꯇꯧꯗꯕꯅꯤꯅ ꯊꯤꯗꯣꯛ ꯕꯥ ꯍꯥꯏꯅꯤꯡꯉꯥꯏ ꯂꯩꯇ꯭ꯔꯦꯕ ꯑꯗꯨꯝ ꯂꯩ ꯍꯤꯡꯂꯤꯌꯦ ꯍꯥꯏꯕꯗꯣ ꯆꯞ ꯆꯥꯔꯦ ꯎ
ꯆꯝꯕꯗ ꯍꯤꯡꯂꯤꯌꯦ ꯍꯥꯏꯅ ꯍꯥꯏꯗꯕꯅꯤꯅꯦ
ꯍꯣꯏꯅꯦ ꯑꯗꯨ ꯆꯥꯞ ꯆꯥꯔꯦꯅꯦ ꯀꯔꯤꯁꯨ ꯇꯧꯗꯕ ꯑꯩꯈꯣꯏꯒꯤꯗꯤꯀꯣ
ꯍꯣꯏ
ꯅꯪꯗꯤ ꯁ꯭ꯋꯥꯏꯗ ꯑꯃꯨꯛ ꯀꯨꯝꯃꯔꯣꯏꯗ꯭ꯔꯣ
ꯑꯁ ꯍꯧꯖꯤꯛꯀꯥꯟꯁꯦ ꯌꯥꯗꯦꯅꯦ ꯀꯨꯝꯅꯤꯡꯉꯥꯏ ꯂꯝꯕꯤꯗꯣ ꯀꯟꯅ ꯇꯧꯔꯤꯅꯦ ꯃꯣꯏ
ꯍꯣꯏꯅꯦ ꯈꯪꯗ꯭ꯔꯦꯗ ꯂꯝꯕꯤꯁꯨꯀꯣ ꯃꯣꯏꯅ ꯐꯟꯅꯤꯡꯗꯕ ꯃꯇꯝꯗ ꯄꯪꯐꯠ ꯐꯠꯇꯦ
ꯍꯣꯏꯅꯦ ꯃꯣꯏ ꯃꯣꯏꯗꯣ ꯑꯁ ꯌꯥꯝ ꯇꯨꯀꯠꯆꯩꯅꯦ ꯑꯩꯗꯤ
ꯍꯣꯏꯅꯦ ꯀꯔꯤꯗ ꯐꯕ꯭ꯔꯥ ꯈꯪꯗꯦꯗ ꯍꯟꯗꯛꯁꯦ ꯑꯩꯈꯣꯏ ꯍꯣꯏ ꯍꯟꯗꯛꯁꯦ ꯑꯩꯈꯣꯏ ꯁꯣꯝ ꯑꯗꯨꯔꯣꯝꯗ ꯌꯥꯝ ꯐꯠꯇꯦꯀꯣ ꯂꯝꯕꯤꯁꯦ
ꯎꯝ ꯐꯠꯇꯦ ꯌꯥꯝ ꯐꯠꯇꯦ ꯅꯣꯏ ꯈꯨꯟꯗꯨꯁꯨ ꯐꯠꯇꯕ꯭ꯔꯥ
ꯐꯠꯇꯕꯅꯦ ꯍꯣꯏ ꯍꯟꯗꯛꯁꯦ ꯐꯠꯇꯦꯕ ꯈꯪꯗ꯭ꯔꯦꯗ ꯑꯩꯈꯣꯏꯁꯨ ꯂꯝꯕꯤ ꯐꯠꯇꯕꯅ ꯀꯣꯏꯔꯒ ꯂꯩꯕꯅꯤꯅꯦ
ꯑꯣ
ꯑꯗꯨꯒꯤꯀꯣ ꯑꯩꯈꯣꯏꯁꯨ ꯍꯣꯏ ꯑꯗꯨꯒꯤ ꯑꯩꯈꯣꯏꯗꯁꯨ ꯂꯩꯕ ꯅꯨꯡꯉꯥꯏꯇꯕꯅꯦ ꯃꯇꯝ ꯐꯠꯇꯕ ꯑꯗꯨꯗꯤꯀꯣ ꯂꯝꯕꯤ ꯐꯠꯇꯕꯅꯤꯅ ꯈꯔ ꯑꯁ ꯊꯨꯅ ꯂꯣꯏꯁꯤꯟꯈꯔ꯭ꯗꯤ ꯐꯒꯗꯧꯕ
ꯍꯣꯏꯅꯦ
ꯆꯠꯊꯣꯛ ꯍꯣꯏꯅꯦ ꯌꯨꯝ ꯂꯥꯛꯄꯁꯨ ꯅꯨꯡꯉꯥꯏꯇ꯭ꯔꯦꯕꯀꯣ ꯆꯠꯊꯣꯛ ꯆꯠꯁꯤꯟꯁꯨ ꯅꯨꯡꯉꯥꯏꯇ꯭ꯔꯦ
ꯎꯝ
ꯇꯝꯕ ꯉꯝꯗ꯭ꯔꯕꯅꯤꯅ
ꯃꯣꯏꯁꯤꯕꯨ ꯃꯤ ꯅꯨꯡꯁꯤꯒꯨꯝꯕꯗꯤ ꯊꯣꯛꯇꯕ ꯃꯗꯦꯗ
ꯑꯁ ꯃꯣꯏꯁꯦ ꯀꯩꯅꯣꯅꯤꯗ ꯑꯩꯈꯣꯏꯒꯤ ꯋꯥꯈꯜꯒ ꯁꯨꯡꯃꯥꯟ ꯃꯥꯟꯅꯗꯦꯗꯀꯣ ꯀꯔꯤ ꯇꯥꯎ
ꯃꯣꯏꯁꯨ ꯃꯤꯅꯦ ꯃꯤ ꯅꯠꯇ꯭ꯔꯣꯅꯦ
ꯍꯣꯏ ꯃꯣꯏꯁꯦ ꯀꯩꯅꯣ ꯑꯣꯏꯅꯤꯅ ꯃꯄꯥꯟ ꯊꯣꯛ ꯃꯄꯥꯟ ꯊꯣꯡꯗ ꯈꯛꯇ ꯐꯕ ꯁꯥꯕ ꯃꯥꯜꯂꯦ ꯃꯣꯏꯒꯤꯁꯦ ꯃꯅꯨꯡꯗ ꯃꯣꯏ ꯆꯪꯈ꯭ꯔꯗꯤꯀꯣ ꯋꯥ ꯇꯣꯉꯥꯟꯕ ꯃꯥꯜꯂꯦꯕ
ꯑꯁ ꯃꫭꯏꯁ‌ꯦ
ꯅꯠꯇ꯭ꯔꯥꯅꯦ ꯌꯥꯝ ꯐꯕꯅꯦꯕ ꯑꯩꯈꯣꯏꯅ ꯋꯥꯔꯤ ꯁꯥꯟꯅꯕꯒꯨꯝꯕ ꯊꯦꯡꯅꯕꯒꯨꯝꯕ ꯂꯥꯛꯄꯒꯨꯝꯕꯗꯗꯤ ꯌꯥꯝ ꯐꯥ ꯌꯥꯝ ꯐꯕꯅꯦ ꯃꯥꯁꯨꯀꯣ ꯑꯗꯨ ꯑꯩꯈꯣꯏꯕꯨꯁꯨ ꯁꯨ ꯑꯗꯨꯝ ꯏꯆꯟꯅꯨꯄꯤ ꯃꯤ ꯃꯤꯕꯨ ꯑꯁꯨꯃꯥꯏꯅ ꯀꯧꯕꯁꯨ ꯌꯥꯝꯅ ꯐꯖ ꯐꯖꯅ ꯀꯧꯕꯅꯦꯕ
ꯑꯣ
ꯑꯇꯩ ꯃꯐꯝꯗꯗꯤ ꯈꯪꯂꯦ ꯑꯩꯈꯣꯏꯒꯤ ꯃꯐꯝꯗ ꯂꯩꯕꯁꯤꯡꯗ ꯁꯨꯃꯥꯏꯅ ꯇꯧꯕꯅ‌ꯦꯕ ꯑꯗꯨꯒꯗꯤ ꯃꯅꯨꯡꯗꯗꯤ ꯃꯣꯏꯁꯦ ꯀꯩꯅꯣꯝ ꯑꯃꯅꯤꯍꯦ
ꯑꯩꯗꯤ ꯈꯪꯗꯦ ꯃꯣꯏꯒ ꯃꯣꯏꯒ ꯁꯨ ꯇꯤꯟꯅꯔꯛꯇꯦ
ꯑꯩꯈꯣꯏꯗꯤꯀꯣ ꯃꯣꯏꯒ ꯃꯣꯏꯒ ꯑꯗꯨꯝ ꯅꯛꯅꯔꯕꯅꯤꯅ ꯃꯣꯏꯒꯤ ꯏꯁ꯭ꯀꯨꯜꯁꯨ ꯑꯗꯨꯝ ꯂꯩꯕꯅꯤꯅꯀꯣ ꯆꯍꯤ ꯑꯃ ꯆꯍꯤ ꯑꯃ ꯀꯥꯔꯝꯃꯦꯕ ꯃꯣꯏꯒꯤ ꯏꯁ꯭ꯀꯨꯜꯗ ꯑꯩꯁꯨ
ꯑꯣ
ꯑꯁ ꯑꯉꯥꯡ ꯑꯣꯏꯔꯤꯀꯥꯟꯗꯀꯣ
ꯎꯝ
ꯃꯣꯏꯗꯤ ꯏꯀꯥꯏꯕꯗꯤ ꯏꯀꯥꯏꯕ ꯁꯨꯡ ꯈꯪ ꯈꯪꯗꯦ ꯃꯣꯏꯗꯤ ꯏꯀꯥꯏꯗꯦ ꯃꯣꯏꯗꯤ ꯃꯤ ꯃꯤꯅ ꯑꯆꯥꯄꯣꯠ ꯆꯥꯕꯒꯨꯝꯕꯀꯣꯕ ꯎꯕ ꯌꯥꯗꯦ ꯑꯗꯨꯝ ꯅꯤꯕꯅꯦ
ꯑꯁ
ꯑꯉꯥꯡ ꯍꯣꯏ ꯑꯉꯥꯡ ꯑꯣꯏꯔꯤꯉꯩꯗꯀꯣ ꯏꯁ꯭ꯀꯨꯜ ꯆꯠꯄ ꯀꯥꯟꯗ ꯕ꯭ꯔꯦꯛꯀꯨꯝꯕꯗ ꯑꯥꯆꯄ ꯄꯣꯠ ꯂꯩꯔꯒ ꯆꯥꯕ ꯎꯔꯗꯤꯀꯣ ꯄꯤꯌꯣ ꯄꯤꯌꯣ ꯍꯥꯏꯔꯒ ꯃꯈꯨꯠꯇꫭ ꯇꯤꯡꯊꯣꯛꯑꯒ ꯑꯗꯨꯝ ꯇꯥꯟꯅꯩꯅꯦ ꯕ‌ꯦꯔꯥꯅ‌ꯦ ꯃꯣꯏꯗꯤ ꯈꯪꯕ꯭ꯔꯥ ꯊꯨꯀꯨꯠꯆꯩ ꯑꯩꯗꯤ ꯌꯥꯝꯅꯥ
ꯃꯣꯏꯗꯣ ꯏꯀꯥꯏꯕꯁꯨ ꯂꯩꯇꯦꯕ
ꯍꯣꯏ ꯏꯀꯥꯏꯕꯁꯨ ꯈꯪꯗꯦ ꯑꯗꯨꯝ ꯄꯤꯌꯨ ꯄꯤꯌꯨ ꯍꯥꯏꯔꯒ ꯈꯨꯟ ꯇꯤꯡꯊꯣꯛꯑꯒ ꯑꯗꯨꯝ ꯆꯠꯂ ꯍꯥꯏꯕ ꯇꯥꯟꯅꯩꯌ‌ꯦ ꯍꯥꯏꯕ
ꯑꯩꯈꯣꯏꯗ ꯑꯩꯈꯣꯏꯕꯨ ꯑꯗꯨꯝ ꯇꯧ ꯍꯥꯏꯔꯗꯤ ꯑꯁ ꯑꯩꯗꯤ ꯑꯩꯒꯤ ꯃꯥꯏ ꯂꯩꯔꯔꯣꯏꯅꯦ
ꯍꯣꯏ ꯑꯩꯈꯣꯏ ꯑꯩꯈꯣꯏꯗꯤ ꯏꯀꯥꯏꯕꯀꯣ ꯍꯣꯏ ꯑꯩꯈꯣꯏ ꯑꯩꯈꯣꯏꯒꯃꯥꯟꯅꯕꯁꯤꯡꯗꯨꯗꯤ ꯑꯝꯇ ꯇꯧꯗꯦꯀꯣ ꯑꯁꯨꯃꯥꯏꯅ ꯑꯗꯨ ꯃꯣꯏꯅꯤ ꯇꯧꯔꯤꯗꯣ ꯗꯨꯀꯥꯟꯗꯁꯨ ꯇꯜꯂꯦ ꯌꯥꯝꯅ ꯃꯣꯏꯁꯦ ꯃꯣꯠꯁꯨ ꯃꯣꯠꯄꯀꯣ ꯏꯃꫭꯠ ꯃꯣꯠꯂꯒꯀꯣ ꯑꯗꯨꯝ ꯇꯥꯟꯅꯔꯒ ꯂꯩꯗꯕꯣꯠ
ꯍꯣꯏꯅꯦ ꯃꯣꯏ ꯃꯁꯛꯗꯨꯁꯨ ꯌꯥꯝ ꯊꯤꯗ
ꯍꯣꯏ ꯀꯩꯅꯣ ꯌꯥꯝ ꯊꯤ ꯊꯤꯕꯁꯨ ꯑꯁ ꯑꯁꯣꯝ ꯁꯥꯏꯠꯒꯤꯗꯤ ꯌꯥꯝ ꯊꯤꯌꯦ ꯑꯗꯨꯒꯅꯦ
ꯎꯝ
ꯑꯃꯔꯣꯝ ꯁꯥꯏꯠꯀꯤ ꯃꯤꯁꯤꯡꯗꯤ ꯌꯥꯝ ꯑꯃꯨꯛ ꯐꯖꯕꯅꯦ ꯃꯐꯝ ꯃꯐꯝꯗ ꯂꯩꯕ꯭ꯔꯥ ꯈꯪꯗ꯭ꯔꯦ ꯁꯤꯁꯨ ꯑꯁ ꯅꯨꯡꯁꯤꯌꯦ ꯑꯗꯣ ꯊꯥꯏꯅ ꯃꯣꯏꯒꯤ ꯏꯁ꯭ꯀꯨꯜꯗ ꯀꯥꯔꯤꯉꯩꯗꯀꯣ
ꯎꯝ
ꯂꯨꯄꯥ ꯑꯃ ꯑꯅꯤꯒꯨꯝꯕ ꯑꯗꯨꯝ ꯄꯥꯏꯕꯅꯦꯕ ꯄꯩꯁꯥ ꯌꯥꯝꯗꯦꯕ ꯑꯗꯨꯀꯥꯟꯗꯗꯤ ꯂꯨꯄꯥ ꯑꯃꯒꯤꯒ ꯕꯣꯔꯥꯁꯦ ꯌꯥꯝꯈ꯭ꯔꯕꯅꯤꯍꯦ
ꯑꯣ
ꯂꯨꯄꯥ ꯃꯉꯥꯒꯨꯝꯕ ꯑꯗꯨꯝ ꯄꯤꯌꯦꯕꯀꯣ ꯑꯁ ꯏꯁ꯭ꯀꯨꯜꯗ ꯑꯆꯥꯄꫭꯠ ꯆꯅꯤꯡꯉꯥꯏ ꯑꯗꯨꯗ ꯕꫭꯔꯥ ꯂꯨꯄꯥ ꯑꯅꯤꯒꯤ ꯀꯥꯡꯉꯥꯎꯒꯨꯝꯕ ꯂꯨꯄꯥ ꯑꯅꯤꯒꯤ ꯑꯗꯨꯃꯥꯏꯅ ꯂꯨꯄꯥ ꯑꯃ ꯑꯃꯒꯤ ꯂꯩꯔꯒ ꯆꯥꯕꯅꯦ ꯍꯣꯏ ꯆꯦꯗꯀꯣ ꯇꯧꯕꯤꯕꯅꯦ ꯂꯨꯄꯥ ꯑꯅꯤ ꯈꯛꯇꯁꯨ ꯑꯗꯨꯝ ꯄꯤꯔ ꯂꯨꯄꯥ ꯑꯅꯤꯒꯤ ꯕꯣꯔꯥ ꯂꯩꯔ ꯂꯩ ꯑꯗꯨꯝ ꯆꯥꯏ ꯑꯉꯥꯡ ꯑꯣꯏꯔꯤꯉꯩꯗ
ꯅꯪꯗꯤ ꯂꯨꯄꯥ ꯑꯅꯤꯒꯤ ꯕꯣꯔꯥ ꯆꯥꯕ ꯐꯪꯉꯦꯀꯣ ꯑꯩꯗꯤ ꯐꯪꯗꯦꯅꯦ
ꯑꯩꯗꯤ ꯐꯪꯉꯦ ꯂꯨꯄꯥ ꯑꯅꯤꯒꯤ ꯕꯣꯔꯥ ꯗꫭ ꯑꯁ ꯅꯨꯡꯕꯨ ꯅꯨꯡꯁꯤꯗ
ꯅꯪ ꯅꯪ ꯑꯍꯥꯟ ꯑꯣꯏꯔꯀꯥꯟꯗꯀꯣ ꯅꯪꯒꯤ ꯑꯉꯥꯡꯗꯥ ꯑꯁꯨꯃꯥꯏꯅ ꯋꯥꯔꯤ ꯂꯤꯌꯦꯀꯣ
ꯍꯣꯏ ꯊꯥꯖꯥꯔꯔꫭꯏꯀꯣ ꯍꯧꯖꯤꯛ ꯍꯧꯖꯤꯛꯐꯥꯎ ꯑꯩꯅ ꯈꯟꯕꯗ ꯑꯃꯨꯛ ꯈꯜꯂꯒ ꯉꯛꯈ꯭ꯔꯦ ꯂꯨꯄꯥ ꯑꯅꯤ ꯀꯥꯏꯅꯀꯣ ꯍꯧꯖꯤꯛ ꯃꯇꯝꯗꯗꯤ ꯂꯨꯄꯥ ꯑꯅꯤꯒꯤ ꯆꯥꯟꯗꯤꯗꯣ ꯆꯠꯇ꯭ꯔꯦ ꯆꯠꯇ꯭ꯔꯦꯒ ꯍꯥꯏꯅꯔꯕꯅꯦ
ꯍꯣꯏꯅꯦ ꯑꯩꯈꯣꯏꯔꯣꯝꯗ ꯆꯥꯟꯗꯤ ꯆꯠꯅꯗ꯭ꯔꯦꯅꯦ
ꯍꯣꯏ ꯑꯩꯈꯣꯏꯔꯣꯝꯗꯁꯨ ꯀꯨꯏꯔꯦ ꯆꯥꯟꯗꯤ ꯆꯠꯅꯗꯕ ꯑꯗꯨꯕꯨꯅꯦ ꯃꯐꯝ ꯈꯔꯗꯗꯤ ꯆꯠꯅꯩꯌꯦ
ꯑꯣ
ꯑꯩ ꯅꯍꯥꯟ ꯅꯍꯥꯟ ꯀꯣ ꯍꯀꯨꯝꯨꯝꯗ ꯑꯣꯏꯔꯝꯃꯅꯤ ꯃꯐꯝ ꯑꯃꯗ ꯑꯩꯗꯣ ꯑꯦꯟꯇ꯭ꯔꯥꯟꯁ ꯑꯃꯒꯤ ꯆꯠꯄꯅꯦꯕ ꯑꯗꯨꯗ ꯖꯦꯔꯣꯁꯀꯨꯝꯕꯗꯣ ꯑꯩ ꯑꯩꯗꯣ ꯀꯩꯅꯣ ꯇꯧꯔꯕ ꯎꯝ ꯈꯔ ꯋꯥꯠꯄꯀꯣ ꯑꯗꯨꯒꯤ ꯃꯣꯏ ꯃꯅꯥꯛꯇ ꯂꯩꯕꯗ ꯖꯦꯔꯣꯁ ꯇꯧꯕꯅꯦꯕ ꯑꯗꯨꯒ ꯃꯣꯏꯗꯣ ꯑꯥ ꯆꯥꯟꯗꯤ ꯑꯗꯨꯝ ꯂꯧꯋ‌ꯦ
ꯑꯣ
ꯑꯍꯥꯟꯕꯅꯦ ꯄꯤꯗꯦꯗ ꯃꯣꯏꯅ ꯍꯪꯂꯛꯄꯅꯦ
ꯑꯣ
ꯍꯥꯏꯗꯤꯀꯣ ꯂꯨꯄꯥ ꯑꯃ ꯑꯅꯤ ꯈꯛꯇꯅꯤꯅ ꯖꯦꯔꯣꯛꯁꯇꯤ ꯑꯗꯨꯒꯤ ꯑꯩꯁꯨ ꯇꯧ ꯌꯨꯝꯗꯒꯤꯗꯤ ꯇꯧꯗꯤ ꯇꯧꯔꯛꯄꯅꯦꯕꯥ ꯑꯗꯨꯒ ꯑꯗꯣꯝꯗ ꯌꯧꯔꯥꯀꯥꯟꯗ ꯑꯃ ꯋꯥꯠꯂꯦꯅ ꯍꯥꯏꯕꯀꯣ ꯑꯗꯨꯒꯤ ꯇꯧꯕꯅꯦꯕ ꯂꯨꯄꯥ ꯑꯅꯤ ꯂꯩꯔꯗꯤ ꯄꯤꯔꯛꯑꯣ ꯍꯥꯏꯕꯀꯣ ꯑꯗꯨꯗꯒꯤꯗꯤ ꯑꯩ ꯉꯛꯈ꯭ꯔꯦꯕ ꯑꯩꯈꯣꯏꯗꯗꯤ ꯀꯨꯏꯗꯦꯕ ꯁꯤꯖꯤꯟꯅꯗꯕ ꯆꯟꯗꯤ ꯂꯧꯕ꯭ꯔꯣ ꯍꯥꯏꯁꯦ ꯍꯥꯏꯔꯒ ꯍꯣꯏ ꯂꯧꯏ ꯄꯩꯁꯥꯅꯤ ꯀꯩꯅꯣ ꯆꯠꯂꯦ ꯍꯥꯏꯌꯦ
ꯑꯗꯣ ꯍꯧꯖꯤꯛꯀꯥꯟꯗꯤ ꯖꯦꯔꯣꯛꯁ ꯑꯃꯗ ꯅꯨꯄꯥ ꯃꯉꯥꯅꯤꯅꯦ
ꯍꯣꯏ ꯑꯗꯣ ꯂꯨꯞ ꯆꯟꯗꯤꯁꯨ ꯂꯩꯇ꯭ꯔꯝꯅꯤꯅ ꯀꯣ ꯍꯟꯗꯣꯛꯅꯤꯉꯥꯏꯁꯨ ꯐꯔꯛ ꯇꯥꯔꯝꯅꯤꯅ ꯃꯣꯏꯗꯣ ꯑꯅꯤ ꯑꯍꯨꯝ ꯇꯧꯁꯟ ꯑꯅꯤ ꯑꯍꯨꯝ ꯇꯧꯁꯟꯈ꯭ꯔꯣ ꯍꯥꯏꯕꯒꯤ ꯑꯩꯗꯣ ꯍꯣꯏ ꯑꯗꯨꯝ ꯇꯧꯁꯜꯂꯁꯦꯅ ꯇꯧꯔꯦ
ꯎꯝ
ꯑꯁ ꯑꯗꯨꯃꯥꯏꯅ ꯂꯧ ꯄꯩꯁꯥ ꯍꯥꯏꯕꯁꯤꯗꯤꯀꯣ ꯆꯦꯛꯁꯤꯟꯒꯗꯕꯥꯅꯦ
ꯍꯣꯏꯅꯦ
ꯄꯥꯝꯃꯨꯌꯦ ꯑꯩꯈꯣꯏꯗꯣ ꯑꯁ ꯆꯟꯗꯤ ꯆꯠꯄꯤꯗꯣ ꯌꯥꯗ꯭ꯔꯦ ꯀꯥꯏꯅ ꯄꯪꯂꯪ ꯂꯪꯊꯣꯛ ꯑꯒ ꯁꯅꯥ ꯈꯪ ꯗꯦ
ꯂꯝꯕꯤꯗ ꯆꯟꯗꯤ ꯇꯥꯕꯒꯨꯝ ꯇꯥꯕ ꯎꯔꯥꯗꯤ ꯑꯁ ꯍꯦꯛ ꯂꯧꯔꯒ ꯑꯆꯥꯄꯣꯠ ꯂꯧꯅꯤꯡꯉꯥꯏ ꯆꯠꯄꯅꯤꯅꯦ ꯑꯩꯈꯣꯏꯗꯤ
ꯍ ꯍ ꯍ ꯍꯣꯏꯅꯦ ꯑꯁ ꯍꯧꯖꯤꯛꯇꯤ ꯌꯥꯗ꯭ꯔꯦꯗꯣ
ꯎꯝ
ꯏꯌꯥꯝꯕꯅꯁꯨ ꯅꯍꯥꯟꯀꯣ ꯆꯥꯟꯗꯤ ꯑꯩꯅ ꯄꯩꯁꯥ ꯃꯥꯗꯣ ꯄꯩꯁꯥ ꯄꯥꯔꯥꯒ ꯂꯩꯕꯀꯣ ꯃꯥꯒꯤ ꯃꯅꯤ ꯄꯥ꯭ꯔꯁ ꯇꯒꯤ ꯑꯩꯅ ꯑꯩꯒꯤꯁꯨ ꯄꯩꯁꯥ ꯈꯔ ꯄꯤꯔꯛꯑꯣ ꯍꯥꯏꯔꯒ ꯆꯟꯅꯤ ꯄꯤꯔꯛ ꯑꯦ ꯁꯦ ꯁꯤꯗ ꯂꯩ ꯑꯆꯥꯥꯄꯣꯠ ꯂꯩꯔꯒ ꯇꯥꯎꯍꯥꯏ ꯅꯨꯄꯥ ꯇꯔꯥꯒꯤ ꯆꯟꯗꯤꯗꯣ
ꯑꯣ ꯑꯗꯨ ꯆꯠꯅꯗ꯭ꯔꯦꯀꯣ
ꯁꯠꯇ꯭ꯔꯦ ꯍꯥꯏꯌꯦꯗ ꯑꯁ ꯀꯨꯏꯔꯦꯗ
ꯎꯝ ꯂꯨꯄꯥꯒꯤ ꯂꯨꯄꯥ ꯇꯔꯥꯒꯤ ꯆꯟꯗꯤꯗ ꯑꯁ ꯌꯥꯝ ꯐꯖꯩ ꯍꯥꯏꯅ ꯊꯝꯔꯥꯝꯕꯅꯤꯅꯦ
ꯎ ꯑꯩꯁꯨ ꯂꯨꯄꯥ ꯑꯃ ꯑꯃꯒ ꯑꯅꯤꯗꯨꯁꯨ ꯐꯖꯩꯌꯦ ꯈꯨꯠꯀꯥ ꯑꯁꯨꯃꯥꯏꯅ ꯊꯝꯕꯗꯣ
ꯍꯣꯏꯅꯦ
ꯑꯅꯤ ꯆꯠꯄꯤꯗꯨꯁꯨ ꯐꯖꯕꯅꯤꯍꯦ ꯀꯩꯅꯣꯅꯗꯤ ꯅꯣꯠꯁꯅꯗꯤ ꯄꯥꯏꯕ ꯅꯨꯡꯉꯥꯏꯕꯀꯣ ꯆꯟꯗꯤꯒꯨꯝꯕꯗꯒꯤꯗꯤ
ꯍꯣꯏ
ꯑꯁ ꯑꯩꯈꯣꯏꯒꯤ ꯀꯩꯅꯣꯗꯣ ꯑꯩꯈꯣꯏꯒꯤ ꯑꯪꯀꯜ ꯑꯃꯀꯣ ꯏꯃꯥꯒꯤ ꯃꯅꯥꯎꯅꯨꯄꯥ ꯑꯃ ꯑꯥꯗ ꯉꯥꯏꯍꯥꯛ ꯊꯕꯛ ꯁꯨꯕ ꯆꯠꯄꯅꯦꯕ ꯃꯣꯏꯗꯗꯤ ꯂꯨꯄꯥ ꯑꯃ ꯐꯥꯎ ꯃꯥꯡꯍꯟꯗꯦ ꯍꯥꯏꯌꯦ ꯑꯗꯨꯝ ꯂꯨꯄꯥ ꯑꯃ ꯍꯟꯅꯤꯡꯉꯥꯏ ꯂꯩꯔꯁꯨ ꯆꯟꯗꯤꯅ ꯑꯗꯨꯝ ꯍꯟꯕꯤꯌꯦ ꯍꯥꯏꯌꯦ ꯃꯣꯏꯗꯤ
ꯍꯣꯏꯅꯦ ꯃꯄꯥꯟ ꯂꯝꯗꯗꯤꯀꯣ ꯆꯥꯟꯗꯤ ꯑꯗꯨꯝ ꯆꯠꯄꯅꯦ ꯒꯥꯔꯤ ꯕꯔꯥ ꯅꯨꯡꯔꯥꯒꯨꯝꯕ ꯀꯣ
ꯍꯣꯏ ꯑꯗꯨꯒꯤꯀꯣ ꯃꯥꯗꯣ ꯈꯨꯟꯇ ꯊꯣꯛꯂꯛꯄꯇꯥ ꯌꯥꯝ ꯄꯨꯔꯛꯄꯀꯣ
ꯑꯣ
ꯑꯩꯈꯣꯏꯅ ꯅꯣꯛꯄꯁꯤꯗꯤ ꯑꯁ ꯁ꯭ꯋꯥꯏꯗꯗꯤ ꯁꯨꯟꯇꯤꯁꯦ ꯆꯠꯅꯗ꯭ꯔꯤꯍꯦ ꯍꯥꯏꯌꯦ ꯀꯤꯔꯤꯒꯤ ꯆꯠꯅꯗ꯭ꯔꯤꯅꯣ ꯏꯁ ꯑꯗꯨꯃꯥꯏꯟ ꯇꯧꯕꯒꯤꯅꯤ ꯑꯩꯈꯣꯏꯁꯦ ꯂꯥꯏꯁꯤ ꯐꯥꯏ ꯃꯤ ꯃꯐꯝꯗꯗꯤ ꯂꯨꯄꯥ ꯑꯃꯐꯥꯎ ꯃꯥꯡꯕ ꯌꯥꯗꯕꯅꯤ ꯁꯨ